ꯀꯦ ꯍꯨꯔꯒꯦ
ꯑꯣ ꯍꯧꯒꯠꯂꯦ ꯉꯁꯤ ꯑꯗꯨꯝ ꯍꯥꯏꯕꯗꯤ ꯉꯁꯤꯕꯨꯗꯤ ꯈꯤꯇꯪ ꯊꯦꯡꯗꯣꯛꯈ꯭ꯔꯦ ꯍꯥꯏꯕꯗꯤ ꯋꯥꯛꯀꯤꯡꯗꯨꯁꯨ ꯆꯠ ꯇ꯭ꯔꯦꯕꯀꯣ ꯅꯣꯡ ꯁꯨꯝ ꯇꯥꯕꯗꯒꯤ ꯅꯣꯡ ꯇꯥꯕꯗ ꯇꯨꯝꯕ ꯍꯥꯏꯕꯁꯦ ꯑꯗꯨꯝ ꯈꯤꯇꯪ ꯍꯦꯟꯅ ꯅꯨꯡꯉꯥꯏꯕꯅꯦꯕꯀꯣ ꯅꯣꯡ ꯇꯥꯗꯕ ꯃꯇꯝꯗ ꯇꯨꯝꯕꯒ ꯑꯗꯨ ꯅꯣꯡꯗꯨ ꯇꯥꯔꯝꯃꯤꯅ ꯏꯪꯂꯞ ꯇꯧꯔꯒ ꯐꯩꯖꯨꯞꯇꯨ ꯆꯨꯝꯈꯠꯂꯒ ꯅꯨꯡꯁꯥꯁꯨ ꯀꯟꯅ ꯁꯥꯗ꯭ꯔꯕꯅꯤꯅ ꯑꯗꯨꯃꯥꯏ ꯇꯨꯝꯕꯗꯣ ꯈꯔ ꯅꯨꯡꯉꯥꯏꯊꯣꯛꯈ꯭ꯔꯕ ꯍꯥꯏꯇꯥꯔꯦꯀꯣ ꯑꯗꯨꯅ ꯋꯥꯛꯀꯤꯡꯁꯨ ꯆꯠꯇ꯭ꯔꯕꯅꯤꯅ ꯑꯅ ꯌꯥꯍꯧꯗꯣ ꯈꯤꯇꯪ ꯊꯦꯡꯗꯣꯛꯈ꯭ꯔꯦ ꯑꯗꯨꯅꯤ ꯍꯧꯖꯤꯛ ꯍꯧꯒꯠꯂꯦ ꯕ꯭ꯔꯁꯄꯨꯗꯤ__ ꯇꯧꯔꯦ ꯑꯗꯣ ꯑꯩꯖꯦ ꯆꯥ ꯊꯛꯑꯅꯤ ꯉꯥꯛꯇꯪ ꯂꯩꯔꯒꯀꯣ ꯑꯈꯣꯏ ꯆꯥꯛ ꯀꯩꯀꯥ ꯁꯦꯝꯕꯗꯤ ꯂꯣꯏꯅ ꯂꯣꯏꯔꯦꯕꯀꯣ ꯑꯗꯨ ꯅꯪꯗꯤ ꯉꯁꯤ ꯀꯩꯀꯩ ꯆꯥꯔꯒꯦ ꯌꯥꯍꯧꯕꯗꯒꯤ ꯀꯃꯥꯏꯟ ꯇꯧꯒꯦ
ꯑꯗꯨꯝ ꯀꯩꯅꯣꯒꯨꯝꯕ ꯈꯔ ꯆꯥꯔꯦ ꯍꯩ ꯔꯥ ꯈꯔ ꯆꯥꯔꯦꯕꯀꯣ ꯑꯗꯒꯤ ꯑꯩꯈꯣꯏꯒꯤ ꯆꯣꯀ꯭ꯂꯦꯠ ꯃꯥꯟꯕ ꯑꯗꯒꯤ ꯗꯕ꯭ꯂꯣ ꯇꯤ ꯗꯧꯁꯨ ꯇꯧꯕ ꯑꯗꯨꯃꯥꯏꯅ ꯑꯆꯥꯄꯣꯠ ꯑꯃꯁꯨ ꯂꯩꯌꯦꯕꯀꯣ ꯑꯗꯨꯗꯨꯁꯨ ꯆꯥꯔꯦ ꯑꯗꯨꯒ ꯑꯇꯣꯞꯄ ꯊꯣꯏꯗꯣꯛꯄꯗꯤ ꯆꯥꯗ꯭ꯔꯦ ꯆꯥꯛ ꯏꯁꯤꯡ ꯊꯣꯡꯉꯅꯤ ꯑꯗꯨꯒ ꯑꯗꯨꯝ ꯆꯥꯗꯧ ꯃꯥꯜꯂꯦ ꯆꯥꯛ ꯆꯥꯕꯁꯦ ꯄꯨꯡ ꯃꯥꯄꯟ ꯃꯈꯥꯏ ꯃꯥꯄꯟ ꯁ꯭ꯋꯥꯏ ꯆꯥꯗꯣꯏꯅꯤꯅꯀꯣ ꯀꯩꯁꯨ ꯌꯥꯝ ꯆꯥ ꯀꯥ ꯍꯦꯟꯅ ꯆꯥꯖꯤꯟꯕꯗꯤ ꯑꯣꯏꯗ꯭ꯔꯦ ꯑꯗꯨ ꯅꯣꯏꯗꯤ ꯀꯩꯀꯩ ꯆꯥꯒꯦ ꯑꯌꯨꯛꯇꯗꯤ ꯑꯌꯥꯝꯕ
ꯑꯣ ꯑꯌꯨꯛꯇ ꯑꯩꯈꯣꯏꯒꯤ ꯁꯪꯒꯣꯝ ꯆꯥ ꯑꯃꯗꯤ ꯑꯗꯨꯝ ꯁꯣꯏꯗ꯭ꯔꯦ ꯑꯌꯨꯛꯁꯤꯗꯤꯀꯣ ꯍꯥꯏꯕꯗꯤ ꯑꯌꯨꯛ__ ꯑꯗꯨꯗꯤ ꯆꯉꯥꯡꯒꯨꯝꯕꯁꯤ ꯇꯧ ꯀꯌꯥ ꯇꯧꯗꯦꯕꯀꯣ ꯁꯪꯒꯣꯝ ꯆꯥꯒꯨꯝꯕ ꯇꯧꯋꯦ ꯑꯅꯝꯕꯅ ꯑꯗꯨꯒ ꯆꯥ ꯊꯛꯅꯕ ꯑꯗꯨꯃ ꯂꯩꯔꯦ ꯑꯗꯨꯒ ꯆꯥꯕꯁꯤꯕꯨꯗꯤ ꯑꯗꯨꯝ ꯑꯃꯈꯛꯇꯪ ꯆꯥꯔꯒ ꯂꯩꯕꯗꯨꯁꯨ__ ꯍꯦꯛ ꯅꯨꯡꯉꯥꯏꯇꯕꯅꯤꯀꯣ ꯁꯤꯜꯂꯦꯕ ꯑꯗꯨꯝ ꯀꯣ ꯑꯥ ꯆꯥꯅꯕ ꯑꯆꯥꯄꯣꯠꯁꯤꯗꯤ ꯑꯗꯨꯝ ꯀꯩꯒꯨꯝꯕ ꯀꯥꯟꯗ ꯄꯔꯊꯥ ꯆꯥꯕ ꯌꯥꯎꯏ ꯅꯠꯇ꯭ꯔꯒ ꯇꯟ ꯆꯥꯕ ꯌꯥꯎꯏꯤ ꯅꯠꯇ꯭ꯔꯒ ꯑꯗꯨꯝ ꯁꯤꯡꯍꯥꯒꯨꯝꯕ ꯆꯥꯕꯁꯨ ꯌꯥꯎꯋꯤ ꯑꯗꯨꯃꯥꯏꯅ ꯊꯥꯎ ꯀꯩꯀꯥ ꯌꯥꯝ ꯌꯥꯎꯕ ꯅꯠꯇꯕ ꯑꯣꯏꯔꯒꯁꯨ ꯀꯣ ꯇꯟ ꯑꯩꯈꯣꯏ ꯌꯨꯝꯗ ꯍꯧꯖ__ ꯕ ꯌꯥꯝ ꯀꯟꯅ ꯊꯥꯎꯗ ꯂꯨꯞꯄ ꯅꯠꯇꯕꯤꯗ ꯈꯤꯇꯪ ꯇꯩꯔ ꯇꯩꯔ ꯍꯧꯕ ꯃꯑꯣꯡꯗ ꯑꯃꯁꯨ ꯂꯩꯌꯦꯕꯀꯣ ꯑꯗꯨꯃꯥꯏꯅ ꯍꯧꯕꯁꯨ ꯌꯥꯎꯋꯤ ꯅꯠꯇ꯭ꯔꯒ ꯇꯟꯁꯦ ꯃꯇꯨꯝ ꯃꯇꯨꯝ ꯇꯥꯔꯒꯀꯣ ꯑꯩꯈꯣꯏꯅ ꯆꯥꯛ ꯊꯣꯡꯕ ꯀꯥꯟꯗ ꯑꯣꯏꯔꯁꯨ ꯅꯠꯇ꯭ꯔ ꯀꯨꯛ__ ꯀꯣꯏꯔꯣꯏꯁꯨ ꯉꯥꯟꯕ ꯍꯥꯏꯇꯥꯔꯦ ꯑꯗꯨꯃꯥꯏꯅ ꯇꯧꯕꯁꯨ ꯌꯥꯎꯋꯦ ꯅꯠꯇ꯭ꯔꯒ ꯃꯪꯒ꯭ꯔꯥꯒꯨꯝꯕ ꯉꯥꯟꯕ ꯌꯥꯎꯋꯤ ꯆꯨꯖꯥꯛꯀꯨꯝꯕꯀꯣ ꯑꯗꯨ ꯁꯨꯡꯅꯠ ꯅꯠꯇꯕ ꯍꯥꯏꯔꯒꯅ ꯑꯥ ꯑꯗꯨꯝ ꯄꯦꯀꯦꯠ ꯑꯣꯏꯅ ꯂꯩꯕ ꯌꯥꯕꯁꯦ ꯕ꯭ꯔꯦꯗꯀꯨꯝꯕꯅꯤ ꯈꯪꯗꯦ ꯗꯣꯅꯠꯀꯨꯝꯕꯅꯤ ꯈꯪꯗꯦ ꯑꯗꯨ ꯅꯠꯇ꯭ꯔꯒꯅ ꯑꯗꯨꯝ ꯕꯤꯁ__ ꯀꯤꯠ ꯀꯣ ꯀ꯭ꯔꯦꯖꯦꯛꯀꯨꯝꯕ ꯃꯦꯔꯤꯒꯨꯝꯕ ꯑꯗꯩ ꯅ꯭ꯌꯨꯇ꯭ꯔꯤꯆꯣꯏꯁꯀꯨꯝꯕ ꯑꯗꯨꯒꯨꯝꯕꯗꯣ ꯑꯗꯨꯝ ꯆꯥꯏ ꯑꯥ ꯍꯥꯏꯕꯗꯤ ꯁꯤꯜꯂ ꯁꯤꯜꯂꯒ ꯍꯥꯏ__ ꯇꯥꯔꯦ ꯃꯔꯛꯇ ꯍꯜꯂꯨꯋꯥꯒꯨꯝꯕ ꯍꯧꯕ ꯌꯥꯎꯋꯦ ꯑꯗꯨꯒ ꯑꯥ ꯆꯥꯛ ꯉꯧꯕꯒꯨꯝꯕ ꯆꯥꯛꯀ ꯈꯤꯇꯪ ꯌꯥꯝ ꯂꯦꯝꯍꯧꯕ ꯑꯣꯏꯔꯒꯗꯤ ꯑꯃꯨꯛ ꯆꯥꯛ ꯍꯦꯛ ꯉꯧꯔꯒ ꯆꯥꯕ ꯑꯗꯨꯃꯥꯏꯅ ꯇꯧꯕꯁꯨ ꯌꯥꯎꯋꯦꯕꯀꯣ ꯑꯗꯨ ꯅꯣꯏꯒꯤꯗꯤ ꯕ꯭ꯔꯦꯛꯐꯥꯁꯇꯤ ꯌꯥꯝ ꯇꯣꯏꯅ ꯆꯥꯗꯦꯗꯤ ꯍꯥꯏ ꯑꯗꯨ ꯆꯥꯔꯒꯗꯤ ꯀꯩ ꯀꯩ ꯑꯇꯣꯞ__ ꯄ ꯃꯊꯦꯟ ꯀꯩꯀꯥꯗꯤ ꯆꯥꯕ ꯌꯥꯎꯒꯦ ꯀꯩ ꯀꯩ ꯆꯥꯒꯦ ꯑꯌꯨꯛꯇ
ꯑꯩꯈꯣꯏꯗꯤ ꯑꯌꯥꯝꯕ ꯑꯃ ꯆꯥꯗꯦꯗ ꯆꯥꯛ ꯅꯣꯏꯗ ꯑꯃꯨꯛ ꯍꯥꯏꯗꯤ ꯕ꯭ꯔꯦꯛꯐꯥꯁ ꯇꯃꯨꯛ ꯄꯩꯁꯥ ꯅꯨꯡꯁꯥ ꯐꯖꯅ ꯆꯠꯂꯝꯒꯅꯤ ꯄꯩꯁꯥ ꯅꯨꯡꯁꯥꯁꯨ ꯐꯖꯅ ꯊꯥꯗꯔꯝꯒꯅꯤꯀꯣ ꯑꯗꯨꯝ ꯆꯥꯕꯁꯦ ꯌꯥꯗꯕꯅꯤ ꯃꯤꯌꯨꯝ ꯌꯨꯝ ꯑꯃꯗꯀꯣ ꯃꯌꯤ ꯂꯩꯕꯅꯤꯅ ꯑꯗꯨꯝ ꯍꯥꯏꯕꯗꯤ ꯑꯗꯨꯝ ꯃꯤ ꯇꯔꯥ ꯇꯔꯥ ꯄꯤꯕ ꯑꯆꯥꯕꯄꯣꯠꯅꯤ ꯈꯪꯗꯦ ꯑꯗꯨꯝ ꯄꯤ ꯍꯥꯏꯇꯥꯔꯦ ꯍꯥꯏꯔꯤꯁꯦ ꯁꯤꯡꯍꯥꯔꯗ ꯑꯣꯏꯔꯣ ꯇꯔꯥ ꯄꯤꯗꯣꯏꯅꯤ ꯑꯩ ꯇꯟꯗ ꯍꯥꯏꯔꯣ ꯀꯨꯟ ꯀꯨꯟꯊ꯭ꯔꯥꯒꯤ ꯑꯗꯨꯝ ꯂꯩꯗꯣꯏꯅꯤ ꯅꯠꯇ꯭ꯔꯥ ꯃꯤ ꯃꯁꯤꯡ ꯑꯗꯨꯝ ꯇꯔꯥ ꯇꯔꯥ ꯄꯤꯕꯅꯤꯅꯀꯣ ꯑꯗꯨꯃꯥꯏꯅ ꯑꯣꯏꯕꯅꯤꯅ ꯑꯗꯨꯝ ꯈꯪꯗꯦꯗ ꯑꯣꯏꯗꯤ ꯄꯩꯁꯥ ꯌꯥꯝ ꯊꯥꯗꯔꯝꯗꯧ ꯃꯥꯜꯂꯦ ꯑꯗꯩ ꯆꯥ ꯃꯅꯥ ꯆꯤꯅꯤ ꯁꯪꯒꯣꯝꯒ ꯍꯥꯏꯁꯦ ꯑꯗꯨꯝ ꯈꯤꯇꯪ ꯍꯥꯞꯄꯒ ꯍꯧꯕ ꯇꯦꯕꯜ ꯃꯥꯒꯤ ꯆꯥꯡ ꯑꯃ ꯐꯖꯅ ꯍꯥꯞꯇ ꯇꯥꯔꯒꯗꯤ ꯍꯥꯎꯇꯕꯅꯦꯕ ꯁꯪꯒꯣꯝ ꯆꯥꯒꯨꯝꯕ ꯊꯛꯄꯗꯨꯁꯨꯀꯣ ꯑꯩ ꯁꯪꯒꯣꯝ ꯆꯥꯁꯦ ꯑꯗꯨꯝ ꯑꯝ ꯍꯥꯏꯗꯤ ꯄꯥꯝꯕꯁꯨ ꯀꯩ ꯍꯥꯏꯅꯤ ꯑꯌꯨꯛꯀꯨꯝꯕ ꯊꯛꯄꯁꯦ ꯄꯨꯛ ꯅꯨꯡꯉꯥꯏꯇꯕꯒꯨꯝ ꯑꯗꯒꯤ ꯀꯩꯅꯣ ꯇꯧꯕꯒꯨꯝ ꯈꯣꯡ ꯍꯥꯝꯕ ꯈꯣꯠꯄ ꯇꯧꯕꯗꯁꯨ ꯌꯦꯛꯄꯒꯨꯝ ꯀꯩꯒꯨꯝ ꯇꯧꯕꯗꯣ ꯑꯗꯨꯃꯥꯏꯅ ꯇꯧꯋꯦꯕ ꯌꯥꯝ ꯊꯥꯁꯤꯟꯕꯁꯨ ꯌꯥꯗꯦꯕꯀꯣ ꯍꯣꯏ ꯑꯩꯈꯣꯏꯗꯤ ꯀꯩꯁꯨ ꯊꯣꯏꯗꯣꯛꯄ ꯕ꯭ꯔꯦꯛꯐꯥꯁ ꯀꯩꯀꯩꯗꯤ ꯆꯥꯕ ꯈꯣꯠꯄꯗꯤ ꯑꯝꯇ ꯇꯧꯗꯦꯗ
ꯑꯣ ꯑꯗꯣ ꯁꯪꯒꯣꯝꯆꯥꯗꯣ ꯑꯩꯈꯣꯏꯒꯤ ꯑꯣꯏꯅꯗꯤ ꯑꯃꯨꯛꯀꯣ ꯀꯩꯁꯨ ꯀꯥꯏꯗꯦ ꯄꯨꯛ ꯅꯨꯡꯉꯥꯏꯇꯕ ꯈꯣꯠꯇꯕꯅ ꯇꯧꯗꯦ ꯁꯪꯒꯣꯝ ꯆꯥ ꯊꯛꯄ ꯂꯣꯏꯔꯒꯅ ꯍꯦꯟꯅ ꯄꯨꯛ ꯍꯥꯝꯗꯣꯛ ꯏꯁꯥ ꯁꯦꯡꯗꯣꯛꯄꯗ ꯅꯨꯡꯉꯥꯏꯕꯗꯨ ꯇꯧꯋꯦꯕꯀꯣ ꯍꯥꯏꯕꯗꯤ ꯑꯗꯨꯗꯒꯤꯗꯤ ꯃꯊꯟꯇ ꯑꯗꯨꯝ ꯖꯔ ꯆꯠꯆꯈꯤꯕꯗꯨ ꯇꯧꯋꯦꯕꯀꯣ ꯑꯗꯨꯅ ꯑꯌꯨꯛꯁꯦ ꯑꯗꯨꯃꯥꯏꯅ ꯆꯥꯒꯨꯝꯕ ꯑꯃ ꯊꯛꯍꯧꯔꯒ ꯍꯥ ꯏꯁꯥ ꯁꯦꯡꯗꯣꯛꯈꯤꯕ ꯑꯣꯏꯔꯒꯗꯤ ꯋꯥꯈꯜ ꯌꯥꯝ ꯌꯥꯡꯉꯦ ꯀꯩꯒꯨꯝꯕ ꯆꯥ ꯊꯛꯇ꯭ꯔꯤꯀꯥꯟꯗ ꯅꯣꯡ ꯐꯥꯗꯣꯛ ꯐꯔꯛ ꯇꯥꯕꯒꯤ ꯊꯛꯇ꯭ꯔꯤꯉꯩ ꯃꯃꯥꯡꯒꯨꯝꯕꯗ ꯑꯗꯨꯝ ꯍꯥꯏꯕꯗꯤ ꯐꯥꯎꯔꯛꯑꯒꯗꯤꯀꯣ ꯑꯗꯨꯏ ꯅꯨꯃꯤꯗꯨꯃ ꯑꯗꯨꯝ ꯃꯦꯟ ꯏꯁꯥꯁꯦ ꯏꯔꯣꯏ ꯂꯣꯏ ꯊꯣꯛꯣꯛꯇꯕꯣꯏꯗꯣ ꯏꯁꯦꯡ ꯁꯦꯡꯗꯕꯗꯣ ꯑꯗꯨꯝ ꯇꯧꯔ ꯂꯩꯔꯅꯤꯕ ꯀꯣ ꯑꯗꯨꯅ ꯑꯅꯝꯕ ꯃꯇꯝꯗ ꯇꯧꯔꯤꯁꯦ ꯌꯥꯎꯍꯧꯔꯒ ꯑꯗꯨꯝ ꯆꯥ ꯊꯛꯄ ꯂꯣꯏꯔꯒ ꯉꯍꯥꯛ ꯂꯩꯔꯒ ꯑꯗꯨꯝ ꯁꯦꯡꯗꯣꯛꯈꯤꯕꯀꯣ ꯁꯤꯁꯤꯅ ꯏꯅꯨꯡꯉꯥꯏꯕꯗꯨꯅ ꯇꯧꯋꯦꯕ ꯄꯨꯛ ꯅꯥꯕ ꯈꯣꯠꯄ ꯀꯩꯝꯇ ꯇꯧꯗꯦꯕꯀꯣ ꯍꯣꯏ ꯑꯗꯨꯅꯦ ꯕ꯭ꯔꯦꯛꯐꯥꯁꯁꯦ ꯑꯩꯈꯣꯏꯒꯤ ꯕ꯭ꯔꯦꯛ ꯐꯥꯔꯁꯇ ꯈꯤꯇꯪꯗꯤ ꯄꯩꯁꯥ ꯆꯪꯉꯦ ꯍꯥꯏꯕꯗꯤ ꯄꯥꯗ ꯄꯥꯁꯤꯜꯂꯨꯔꯒꯗꯤ ꯑꯥ ꯌꯧꯔꯤꯅꯦꯕꯀꯣ ꯑꯗꯨꯑꯣꯏꯁꯨ ꯑꯗꯨꯝ ꯈꯟꯖꯤꯜꯂꯨꯗꯕꯒꯤ ꯋꯥꯅꯦ ꯑꯗꯨꯒ ꯑꯗꯨꯞ ꯑꯗꯨꯝ ꯈꯟꯖꯤꯜꯂꯨꯗꯕꯒꯤ ꯋꯥꯅꯦ ꯄꯥꯁꯤꯜꯂꯨꯔꯒꯗꯤ ꯅꯪꯅ ꯍꯧꯖꯤꯛ ꯍꯥꯏꯔꯛꯄꯀꯥꯟꯗ ꯑꯗꯨꯝ ꯑꯥ ꯌꯧꯔꯝꯅꯤ ꯍꯥꯏꯕꯁꯦ ꯑꯗꯨꯝ ꯈꯜꯂꯦ ꯍꯥꯏꯕꯗꯤ ꯇꯟ ꯆꯥꯕꯃꯛꯇꯕꯨ ꯑꯣꯏꯔꯁꯨ ꯂꯨꯄꯥ ꯇꯔꯥꯒꯤ ꯈꯇꯪ ꯆꯥꯔꯒ ꯇꯣꯛꯇꯦꯕꯀꯣ ꯃꯤ ꯑꯃꯅ ꯇꯔꯥ ꯍꯧꯖꯤꯛꯇꯤ ꯇꯟꯗꯣ ꯂꯨꯄꯥ ꯇꯔꯥꯒꯤ ꯑꯅꯤ ꯇꯧꯋꯦ ꯍꯥꯏꯔꯁꯨ ꯇꯟꯁꯦ ꯑꯅꯤ ꯑꯍꯨꯝ ꯑꯗꯨꯝ ꯆꯥꯕ ꯌꯥꯎꯋꯦ ꯃꯔꯤꯃꯨꯛꯄꯨ ꯌꯧꯔꯒ ꯆꯥꯕꯁꯨ ꯌꯥꯎꯏꯕꯀꯣ ꯑꯗꯨꯅ ꯇꯟꯒꯨꯝꯕ ꯂꯩꯕ ꯅꯨꯃꯤꯠꯁꯤꯗꯤ ꯑꯗꯨꯝ ꯂꯨꯄꯥꯁꯦ ꯆꯥꯝꯃꯗꯒꯤ ꯀꯨꯟꯃꯨꯛꯇ ꯇꯥꯕ ꯍꯥꯏꯇꯥꯔꯦꯀꯣ ꯅꯠꯇ꯭ꯔꯒ ꯑꯗꯨꯝ ꯍꯨꯝꯐꯨꯒꯨꯝꯕ ꯑꯗꯨꯒꯤ ꯆꯥꯡꯗ ꯂꯩꯌꯦꯕ ꯀꯣ ꯃꯤ ꯑꯃꯃꯝꯒꯤ ꯂꯨꯄꯥ ꯇꯔꯥ ꯇꯔꯥ ꯈꯛꯇꯪ ꯑꯣꯏꯗꯦꯕꯀꯣ ꯑꯗꯨꯅ ꯑꯗꯨꯝ ꯈꯪꯗꯦ ꯍꯣꯏ ꯕ꯭ꯔꯦꯛꯐꯥꯁꯇꯗꯤ ꯈꯤꯇꯪꯗꯤ ꯄꯩꯁꯥ ꯆꯪ ꯆꯪꯉꯦ ꯑꯈꯣꯏꯒꯤꯁꯦ ꯑꯗꯨꯒ ꯑꯗꯨꯝ ꯍꯧꯖꯤꯛꯀꯤ ꯗꯣꯅꯠꯃꯛꯇꯕꯨ ꯂꯩꯔꯛꯄ ꯑꯣꯏꯔꯁꯨꯀꯣ ꯑꯃꯈꯛꯇꯅ ꯍꯦꯛꯇ ꯑꯣꯛ ꯐꯥꯠꯇꯕꯗꯣ ꯑꯗꯨꯃꯥꯏꯅ ꯍꯦꯛꯇ ꯇꯧꯋꯦꯕꯀꯣ ꯌꯥꯝ ꯀꯟꯅ ꯊꯜꯂꯨꯗ꯭ꯔꯒꯁꯨ ꯑꯅꯤꯃꯨꯛꯀ ꯆꯥꯅꯤꯡꯕꯗꯣꯀꯣ ꯑꯗꯨꯒꯤ ꯆꯥꯡꯗꯣ ꯑꯣꯏ ꯑꯗꯨꯅ ꯄꯩꯁꯥꯁꯦ ꯑꯗꯨꯝ ꯑꯌꯨꯛꯇ ꯃꯤ ꯑꯃꯗꯀꯣ ꯂꯨꯄꯥ ꯌꯥꯡꯈꯩ ꯑꯃ ꯅꯠꯇ꯭ꯔꯒ ꯍꯨꯝ ꯍꯨꯝꯐꯨ ꯍꯨꯝꯗꯔꯥ ꯁꯤ ꯆꯥꯡꯗ ꯑꯣꯏꯔꯝꯒꯅꯦꯕꯀꯣ ꯃꯤ ꯑꯃꯗ ꯆꯔꯤꯁꯦ ꯑꯗꯨꯒ ꯆꯥꯁꯦ ꯍꯣꯏ ꯈꯣꯏ ꯃꯥꯕꯨꯗꯤ ꯌꯥꯝ ꯀꯟꯅ ꯊꯛꯄꯗꯤ ꯑꯣꯏꯗꯦ ꯃꯥ ꯑꯗꯨꯝ ꯍꯥꯏꯕꯗꯤ ꯑꯥ ꯊꯛꯇꯕꯁꯨ ꯑꯗꯨꯝ ꯍꯦꯛ ꯌꯥꯎꯋꯤ ꯀꯥꯎꯕ ꯅꯨꯃꯤꯠ ꯁꯤꯀꯣ ꯑꯗꯨꯒ ꯂꯣꯟꯕꯗꯤ ꯑꯗꯨꯝ ꯂꯣꯟꯕ ꯊꯛꯇꯣꯏꯁꯦ ꯑꯩꯅꯦ ꯑꯈꯣꯏ ꯆꯟꯅꯦ ꯑꯈꯣꯏ ꯕꯥꯅꯦ ꯑꯗꯨꯃꯥꯏꯅ ꯍꯦꯛꯇ ꯑꯣꯏꯒꯜꯂꯦꯕꯀꯣ ꯑꯗꯨꯒ ꯈꯣꯏ ꯃꯥꯅ ꯑꯃꯨꯛ ꯌꯥꯝ ꯀꯟꯅ ꯅꯣꯡ ꯐꯥꯗꯣꯛ ꯍꯥꯏꯕꯗꯤ ꯌꯥ ꯁꯨꯡꯁꯣꯏ ꯁꯣꯏꯗꯅ ꯊꯛꯀꯅꯤ ꯍꯥꯏꯕꯗꯨ ꯂꯩꯇꯕꯗꯨꯒ ꯑꯗꯨꯝ ꯑꯗꯨꯝ ꯊꯛꯑꯒꯁꯨ ꯉꯁꯥꯏꯒꯤ ꯑꯥ ꯑꯗꯨꯝ ꯍꯞꯇꯥ ꯑꯝꯗ ꯑꯍꯨꯝ ꯃꯔꯤꯛ ꯆꯥꯡ ꯍꯥꯏꯇꯥꯔꯦꯀꯣ ꯑꯗꯨꯃꯥꯏꯅ ꯑꯣꯏ ꯑꯗꯨꯒ ꯃꯥꯗꯤ ꯑꯃꯨꯛ ꯕ꯭ꯔꯦꯛꯐꯥꯁꯁꯦ ꯆꯨꯖꯥꯛꯀꯨꯝꯕ ꯀꯩꯒꯨꯝꯕꯀꯣ ꯅꯣꯏ ꯅꯪꯒ ꯍꯥꯏꯔꯛꯄ ꯃꯥꯟꯕ ꯃꯥꯜꯂꯦ ꯆꯨꯖꯥꯛꯀꯨꯝꯕ ꯑꯗꯨꯝꯕ ꯉꯧꯔꯒ ꯍꯥꯏꯗꯤ ꯂꯧꯕ ꯈꯣꯠꯄ ꯇꯧꯕ ꯑꯣꯏꯔꯒꯅ ꯆꯥꯏꯑꯦꯕꯀꯣ ꯑꯗꯨꯒ ꯃꯥꯁꯨ ꯀꯌꯥ ꯕꯦꯀꯔꯤꯒꯤ ꯄꯣꯠꯁꯤ ꯆꯥꯕ ꯈꯣꯠꯄꯁꯨ ꯌꯥꯎꯗꯦꯕꯀꯣ ꯑꯗꯒꯤ ꯇꯟꯃꯛꯇꯕꯨ ꯑꯣꯏꯔꯁꯨ ꯍꯣꯇꯦꯜꯗꯒꯤ ꯀꯩꯗꯒꯤ ꯂꯩꯕꯁꯤꯃꯥ ꯀꯌꯥ ꯆꯥ ꯌꯥꯎꯗꯦ ꯃꯁꯥꯅ ꯍꯧꯔꯒ ꯆꯥꯔꯕꯨꯗꯤ ꯑꯃꯨꯛ ꯆꯥꯏ ꯑꯗꯨꯃꯥꯏꯅ ꯈꯔ ꯇꯧꯋꯦ ꯃꯥꯕꯨꯗꯤꯀꯣ
ꯎꯝ ꯍꯣꯏ ꯑꯗꯨ ꯅꯣꯏ ꯃꯥꯅ ꯅꯍꯥꯟꯃꯨꯛ ꯍꯧꯕ ꯀꯩꯅꯣꯗꯣ ꯌꯥꯝ ꯍꯥꯎꯕꯅꯤ ꯇꯟꯗꯪ ꯑꯣꯏꯔꯁꯨ ꯌꯥꯝ ꯍꯥꯎꯕꯅꯤ ꯑꯗꯒꯤ ꯍꯂꯨꯋꯥ ꯗꯨꯒꯨꯝꯕꯗꯣ ꯌꯥꯝ ꯍꯥꯎꯕ ꯑꯃ ꯑꯣꯏꯕꯗꯣ ꯑꯗꯨꯗꯣ ꯀꯨꯏꯔꯦ ꯆꯥꯒꯤꯗꯕ ꯅꯪ ꯅꯍꯥꯟꯃꯨꯛ ꯂꯥꯏꯔꯤꯛ ꯄꯥꯕ ꯃꯇꯝꯗꯒ ꯄꯨꯔꯛꯑꯒꯀꯣ ꯈꯤꯇꯪ ꯄꯨꯛꯀ ꯂꯥꯝꯕ ꯃꯇꯝꯗ ꯈꯤꯇꯪ ꯆꯥꯕ ꯀꯥꯟꯗ ꯌꯥꯝ ꯆꯐꯝꯁꯨ ꯑꯣꯏꯕ ꯌꯥꯝꯁꯨ ꯍꯥꯎꯕ ꯑꯣꯏꯒꯤꯕꯗꯣ ꯌꯥꯝ ꯍꯥꯎꯕꯗꯣ ꯑꯗꯨ ꯅꯤꯡꯁꯤꯡꯉꯛꯑꯦ ꯑꯗꯨꯝ ꯍꯥꯏꯗꯤ ꯌꯥꯝ ꯆꯥꯅꯤꯡꯕꯒ ꯐꯥꯎꯔꯛ ꯄꯋꯥꯅꯦ ꯍꯧꯖꯤꯛ ꯈꯨꯗꯛꯁꯤꯗ
ꯍꯣꯏ ꯑꯗꯨꯅꯦ ꯑꯗꯨꯝ ꯍꯣꯏ ꯊꯣꯡꯉꯦ ꯃꯔꯛ ꯃꯔꯛꯇꯀꯣ ꯑꯗꯨꯝ ꯍꯂꯨꯋꯥꯒꯨꯝꯕ ꯁꯦꯝꯃꯁꯨ ꯌꯥꯎꯋꯦ ꯑꯗꯒꯤ ꯇꯟꯗ ꯑꯈꯣꯏꯒꯤ ꯑꯥ ꯀꯩꯅꯣꯔꯣꯝꯗ ꯍꯥꯏꯕ ꯇꯥꯔꯦꯀꯣ ꯑꯈꯣꯏꯒꯤ ꯑꯥ ꯏꯟꯗꯤꯌꯥꯒꯤ ꯃꯦꯞꯀꯤ ꯃꯈꯥꯔꯣꯝꯒꯤ ꯂꯝꯗꯣꯀꯣ ꯃꯣꯏ ꯑꯗꯨꯝꯗꯒ ꯁꯦꯝꯅꯕ ꯇꯟ ꯍꯥꯏꯕꯗꯤ ꯑꯈꯣꯏ ꯁꯤꯗ ꯍꯧꯕ ꯇꯟ ꯑꯗꯨꯃꯥꯏꯅ ꯅꯠꯇꯕꯤꯗꯀꯣ ꯑꯗꯨꯒꯨꯝꯕꯁꯨ ꯃꯔꯛ ꯃꯔꯛꯇ ꯑꯗꯨꯝ ꯁꯦꯝꯕ ꯌꯥꯎꯋꯦꯕꯀꯣ ꯑꯗꯨꯗꯤ ꯑꯃꯨꯛ ꯈꯤꯇꯪ ꯈꯨꯠ ꯌꯥꯝꯅ ꯆꯪꯉꯤ ꯍꯥꯏꯕ ꯇꯥꯔꯦꯀꯣ ꯍꯥꯏꯕꯗꯤ ꯇꯛꯀꯅꯤ ꯑꯃꯨꯛ ꯇꯤꯡꯉꯅꯤꯀꯣ ꯇꯤꯡꯉꯒ ꯑꯃꯨꯛ ꯇꯛꯀꯅꯤ ꯑꯗꯒꯤ ꯇꯛꯑꯒ ꯑꯃꯨꯛ ꯍꯩꯔꯒ ꯑꯃꯨꯛ ꯍꯧꯒꯅꯤ ꯑꯗꯒꯤ ꯑꯗꯨ ꯈꯛꯇꯪꯁꯨ ꯆꯥꯕ ꯅꯨꯡꯉꯥꯏꯇꯕꯒꯤ ꯃꯥꯒ ꯆꯥꯕꯗ ꯆꯥꯅꯕ ꯆꯠꯅꯤ ꯀꯩꯀꯥꯗꯨꯁꯨ ꯑꯃꯨꯛ ꯌꯨꯕꯤ ꯇꯛꯈꯥꯏꯔꯒ ꯕꯗꯥꯝ ꯇꯛꯈꯥꯏꯔꯒ ꯑꯃꯨꯛ ꯁꯦꯝꯕ ꯑꯗꯒꯤ ꯑꯗꯨꯃꯥꯏꯅ ꯇꯧꯕ ꯈꯨꯠ ꯈꯔ ꯑꯗꯨꯝ ꯆꯪꯉꯦ ꯍꯥꯏꯇꯥꯔꯦ ꯑꯗꯨꯅ ꯑꯌꯨꯛ ꯇ ꯊꯕꯛ ꯀꯩꯀꯥ ꯈꯤꯇꯪ ꯆꯤꯟꯕꯗꯗꯤ ꯑꯝꯇ ꯅꯪꯗꯕꯗꯣ ꯀꯣ
ꯑꯗꯨꯒꯤ ꯁꯨꯇꯤꯒꯨꯝꯕ ꯀꯩꯒꯨꯝꯕ ꯂꯣꯏꯅꯃꯛ ꯊꯕꯛ ꯆꯠꯊꯣꯛꯀꯗꯕ ꯂꯩꯇꯦꯒ ꯍꯥꯏꯔ ꯀꯥꯟꯗꯀꯣ ꯑꯗꯨ ꯅꯠꯇ꯭ꯔꯒ ꯃꯤ ꯑꯅꯤ ꯑꯍꯨꯝ ꯁꯨꯔꯒ ꯍꯧꯃꯤꯟꯅꯕ ꯑꯣꯏꯔꯒꯗꯤ ꯑꯗꯨꯃꯥꯏꯅ ꯇꯧꯀꯥꯟꯗꯒ ꯇꯧꯋꯦ ꯈꯤꯇꯪ ꯇꯥꯡꯅ ꯇꯧꯋꯦ ꯍꯥꯏꯕ ꯇꯥꯔꯦꯀꯣ ꯑꯗꯨꯒ ꯑꯌꯨꯛ ꯇ ꯅꯠꯇ꯭ꯔꯒꯁꯨ ꯅꯨꯡꯗꯥꯡ ꯋꯥꯏꯔꯝꯒꯨꯝꯕꯗ ꯇꯧꯕꯁꯨ ꯌꯥꯎꯋꯦ ꯑꯗꯨꯒꯨꯝꯕꯗꯨꯗꯤꯀꯣ ꯑꯗꯨꯝ ꯑꯗꯨꯒ ꯍꯣꯏ ꯑꯩꯁꯦ ꯅꯣꯡꯃ ꯃꯇꯥꯡ ꯆꯥꯔꯕꯨꯗꯤ ꯑꯗꯨꯝ ꯑꯗꯨꯁꯨ ꯃꯍꯥꯎ ꯑꯗꯨꯝ ꯇꯪꯍꯜꯂꯛꯀꯦ ꯑꯗꯨꯒ ꯍꯧꯖꯤꯛꯀꯥꯟꯗꯤ ꯍꯧꯗꯤ ꯍꯧꯗꯕꯗꯤ ꯀꯨꯏꯔꯦ ꯍꯥꯏꯕꯗꯤ ꯊꯕꯛꯁꯦ ꯃꯥꯏ ꯃꯥꯏ ꯆꯠꯅꯒꯤꯝꯅꯤꯅ ꯑꯗꯒꯤ ꯑꯩꯁꯨ ꯌꯨꯝꯗ ꯑꯃꯨꯛ ꯁꯨꯝ ꯂꯩꯇꯕꯗꯨꯅꯀꯣ ꯅꯨꯡꯗꯥꯡ ꯋꯥꯏꯔꯝꯗꯨ ꯆꯥꯕ ꯀꯩꯁꯨ ꯐꯪꯗꯕꯅꯤ ꯅ ꯑꯗꯩ ꯎꯝ ꯀꯩꯁꯨ ꯌꯥꯝ ꯑꯗꯨꯝꯕꯗꯨ ꯆꯥꯗ꯭ꯔꯦꯕꯀꯣ ꯍꯧꯖꯤꯛ ꯑ ꯍꯣꯏ ꯍꯜꯂꯨꯋꯥꯒꯨꯝꯕꯗꯤ ꯃꯔꯛꯇ ꯆꯥꯕꯒꯗꯤ ꯌꯥꯎꯋꯦꯀꯣ ꯑꯗꯨꯒ ꯇꯟꯁꯨ ꯌꯥꯝ ꯀꯟꯅ ꯍꯧꯕ ꯑꯣꯏꯗ꯭ꯔꯦꯕꯀꯣ ꯎꯝ ꯑꯗꯨꯝ ꯍꯞꯇꯥ ꯑꯃꯗ ꯑꯃꯨꯛꯄꯨ ꯐꯥꯗꯕꯁꯨ ꯗꯨꯝ ꯌꯥꯎꯔꯦ ꯑꯗꯨ ꯌꯥꯔꯒꯕꯨꯗꯤ ꯍꯞꯇꯥ ꯑꯃꯗ ꯑꯃꯨꯛꯇꯪ ꯑꯣꯏꯁꯨ ꯆꯥꯁꯦ ꯈꯣꯠꯁꯦꯅ ꯑꯗꯨꯃꯥꯏꯅ ꯍꯥꯏꯗꯤ ꯍꯥꯏꯅꯕꯅꯦꯕꯀꯣ ꯑꯗꯣ ꯍꯧꯖꯤꯛ ꯑꯩꯈꯣꯏ ꯏꯆꯟ ꯂꯩꯕꯅꯤꯅ ꯑꯃꯨꯛ ꯇꯟꯁꯦ ꯈꯤꯇꯪ ꯃꯔꯛ ꯃꯔꯛꯇ ꯆꯥꯕꯕꯨꯗꯤ ꯑꯃꯨꯛ ꯌꯥꯎꯋꯦꯕꯀꯣ ꯑꯗꯣ ꯅꯣꯏꯒꯤꯗꯤ ꯇꯟꯒꯨꯝꯕꯒ ꯍꯧꯔꯒꯗꯤ ꯑꯝꯇ ꯆꯥꯕ ꯌꯥꯎꯗꯕ꯭ꯔꯥ ꯀꯃꯥꯏ ꯇꯧꯒꯦ
ꯑꯈꯣꯏꯗ ꯁꯨꯛ ꯍꯧꯕꯨ ꯍꯧꯗꯦꯗ ꯍꯣꯏ ꯈꯣꯏꯒꯤ ꯀꯩꯅꯣꯒꯨꯝꯕ ꯃꯇꯝ ꯍꯥꯏꯇꯥꯔꯦ ꯈꯣꯏꯒꯤ ꯂꯧ ꯁꯤꯡ ꯃꯇꯝꯒꯤ ꯑꯩꯈꯣꯏꯒꯤ ꯂꯧꯒꯤ ꯃꯤ ꯆꯥꯒꯗꯕ ꯂꯩꯗꯅꯀꯣ ꯑꯩꯈꯣꯏ ꯄꯣꯊꯥ ꯄꯣꯠ ꯍꯥꯏꯇꯥꯔꯦ ꯑꯗꯨꯒꯨꯝꯕ ꯇꯧꯕ ꯀꯥꯟꯗꯗꯤ ꯃꯤꯉꯣꯟꯗꯒꯤ ꯂꯩꯔꯨꯕ ꯈꯣꯠꯄ ꯇꯧꯕꯗꯣ ꯑꯗꯨꯝ ꯍꯥꯏꯗꯤ ꯄꯩꯁꯥꯅ ꯍꯦꯟꯅ ꯌꯥꯝꯕꯩ ꯃꯑꯣꯡ ꯇꯧꯕꯗꯨꯒꯤ ꯅꯨꯡꯉꯥꯏꯇꯕꯩꯀꯣ ꯌꯨꯝꯗꯒꯨꯝꯕ ꯑꯗꯨꯃꯥꯏꯅ ꯇꯧꯋꯦ ꯑꯗꯨꯗꯨꯒ ꯑꯇꯣꯞꯄꯗꯤ ꯀꯩꯁꯨꯝ ꯅꯣꯡ ꯐꯥꯗꯣꯛ ꯈꯣꯠꯄ ꯇꯧꯕ ꯈꯣꯠ ꯇꯧꯕꯨ ꯇꯧꯒꯦꯗ ꯀꯩꯁꯨ ꯍꯣꯏ ꯑꯗꯨꯝ ꯃꯔꯛꯇ ꯈꯣꯏꯒꯤ ꯃꯁꯥꯒꯤ ꯑꯗꯨꯝ ꯑꯈꯣꯏꯒꯤ ꯔꯦꯗꯤꯃꯦꯗ ꯂꯩꯗꯅꯀꯣ ꯑꯗꯨ ꯑꯗꯨꯝ ꯀꯪꯍꯜꯂꯒ ꯁꯥꯍꯜꯂꯒ ꯑꯗꯨꯝ ꯈꯤꯇꯪ ꯁꯥꯍꯜꯂ ꯆꯥꯕ ꯌꯥꯕ ꯂꯩꯗꯅ ꯑꯗꯨꯒꯨꯝꯕ ꯑꯗꯨ ꯗꯨꯝ ꯇꯧꯋꯦ ꯑꯗꯨꯒ ꯑꯇꯣꯞꯄꯗꯤ ꯀꯩꯁꯨ ꯅꯨꯡ ꯇꯧꯗꯦꯗ ꯆꯥꯗꯦꯕ
ꯎꯝ ꯍꯣꯏ ꯑꯗꯨꯕꯨꯗꯤ ꯀꯩꯅꯣ ꯁꯨꯝ ꯕ꯭ꯔꯦꯛꯐꯥꯁ ꯀꯩ ꯀꯩꯀꯥ ꯆꯥꯕ ꯀꯌꯥ ꯄꯥꯝꯕ ꯑꯣꯏꯗꯕꯩꯅꯦꯕ ꯀꯣ ꯑꯩꯗꯤ ꯑꯥ ꯑꯃꯈꯛꯇꯪ ꯅꯠꯇꯕ ꯏꯃꯨꯡ ꯑꯣꯏꯅ ꯄꯨꯂꯞ ꯁꯨꯝ ꯆꯥꯒꯤꯗꯕꯒꯤ ꯍꯩꯅ ꯀꯌꯥ ꯑꯗꯨ ꯇ ꯃꯥꯏ ꯑꯣꯟꯁꯤꯟꯗꯕꯒꯤ ꯑꯣꯏꯔꯝꯅꯦꯕꯀꯣ ꯑꯈꯣꯏꯒꯤꯅ ꯑꯃꯨꯛ ꯁꯨꯝ ꯄꯤꯛꯏꯉꯩꯗꯒꯤ ꯑꯗꯨꯝ ꯕ꯭ꯔꯦꯛꯐꯥꯁꯁꯦ ꯀꯩ ꯍꯥꯏꯅꯤ ꯑꯩꯈꯣꯏ ꯏꯄꯨꯒꯤ ꯍꯥꯛꯇꯛꯇꯒꯤ ꯑꯗꯨꯝ ꯁꯣꯏꯕ ꯌꯥꯗꯕ ꯑꯃꯗꯧꯅ ꯑꯗꯨꯝ ꯇꯧꯔꯛꯄꯗꯨꯀꯣ ꯑꯗꯨꯃꯥꯏꯅ ꯑꯗꯨꯝ ꯇꯧꯔꯛꯈ꯭ꯔꯦ ꯑꯗꯨꯅ ꯑꯗꯨꯃꯥꯏꯅ ꯗꯨꯝꯇꯧꯔꯈꯔꯦ ꯑꯗꯨꯅ ꯑꯩꯈꯣꯏꯁꯨ ꯑꯗꯨꯝ ꯍꯩꯅꯒꯤꯕꯗꯨ ꯑꯣꯏꯌꯦꯕ ꯍꯧꯖꯤꯛꯇꯤ ꯌꯥꯎꯔꯒ ꯕ꯭ꯔꯦꯛꯐꯥꯁ ꯆꯥꯗꯕꯤꯗ ꯆꯥꯛ ꯄ ꯆꯥꯁꯤꯟꯕꯩ ꯊꯕꯛꯁꯦ ꯍꯩꯅꯗꯕꯤꯗꯨ ꯑꯣꯏꯟ ꯇꯧꯋꯦꯕ ꯏꯁꯥꯁꯦꯀꯣ ꯍꯥꯏꯕꯗꯤ ꯀꯩꯅꯣꯝꯃ ꯋꯥꯠꯈ꯭ꯔꯒ ꯍꯥꯞꯆꯤꯟ ꯇꯧꯕꯗꯣ ꯑꯗꯨꯃꯥꯏꯅ ꯑꯗꯨꯝ ꯇꯧꯈꯤꯕ ꯋꯥꯈꯜꯗꯣ ꯕ꯭ꯔꯦꯛꯐꯥꯁ ꯆꯍꯧꯗꯕꯁꯦ ꯏꯅꯨꯡ ꯅꯨꯡꯉꯥꯏ ꯗꯨ ꯑꯗꯨꯃꯥꯏꯟ ꯇꯧꯋꯦꯕꯀꯣ ꯑꯗꯨꯅ ꯑꯗꯨꯝ ꯕ꯭ꯔꯦꯛꯐꯥꯁꯤꯃꯗꯤ ꯁꯣꯏꯗ꯭ꯔꯦ ꯑꯗꯨ ꯅꯣꯏ ꯉꯁꯤ ꯀꯩꯀꯩ ꯏꯟꯁꯥꯡ ꯊꯣꯡꯗꯣꯏꯅꯣ ꯊꯣꯡꯉꯒꯗꯤ ꯍꯥꯏꯕꯗꯤ ꯁꯤ ꯂꯩꯗꯅꯀꯣ ꯅꯣꯡ ꯇꯥꯒꯤꯕꯒꯤ ꯅꯣꯡ ꯇꯥꯕꯒ ꯆꯥꯅꯕ ꯏꯟꯖꯥꯡꯒ ꯊꯣꯡꯒꯦ ꯀꯥꯏꯅ ꯈꯟꯕ ꯂꯩꯕ꯭ꯔꯥ ꯅꯠꯇ꯭ꯔꯒ ꯑꯃ ꯍꯦꯛꯇ ꯑꯗꯨꯝ ꯊꯣꯡꯉꯗꯣꯔꯤꯕ꯭ꯔꯥ ꯀꯃꯥꯏꯟ ꯇꯧꯒꯦ
ꯈꯪꯗꯦ ꯉꯔꯥꯡꯗꯤ ꯑꯃꯨꯛ ꯀꯥꯡꯒꯤ ꯀꯩ ꯀꯩ ꯈꯔ ꯆꯥꯁꯤꯟꯒꯤꯕꯅꯤꯅꯀꯣ ꯍꯥꯏꯕꯗꯤ ꯊꯥꯎꯒꯨꯝꯕ ꯀꯩ ꯃꯌꯥꯝ ꯆꯥꯖꯤꯟꯒꯤꯕꯅꯤꯅ ꯑꯆꯝꯕꯒꯨꯝꯕ ꯆꯥ ꯊꯣꯡꯕ ꯑꯆꯝꯕ ꯍꯥꯏꯗꯤ ꯁꯧꯒ꯭ꯔꯤꯒꯨꯝꯕ ꯈꯤꯇꯪ ꯁꯤꯟꯕ ꯂꯩꯗꯅꯀꯣ ꯈꯥꯃꯦꯟ ꯑꯁꯤꯟꯕꯁꯨ ꯉꯔꯥꯡ ꯂꯩꯔꯝꯃꯦ ꯂꯣꯏꯒ꯭ꯔꯦ ꯑꯗꯨꯅ ꯁꯧꯒ꯭ꯔꯤꯒꯨꯝꯕ ꯊꯣꯡꯉꯒ ꯑꯗꯒꯤ ꯑꯩꯈꯣꯏ ꯀꯥꯡꯉꯧ ꯑꯗꯨꯝꯕꯅꯤ ꯈꯪꯗꯦ ꯑꯃ ꯈꯪꯗꯦ ꯑꯗꯨꯃꯥꯏꯅ ꯉꯧꯔꯒ ꯆꯥꯗꯧ ꯃꯥꯜꯂꯦ ꯑꯇꯣꯞꯄꯗꯤ ꯊꯣꯏꯗꯣꯛꯄꯗꯤ ꯇꯧꯗꯧ ꯃꯥꯟꯗꯦꯕꯣ
ꯑꯣ ꯑꯩꯈꯣꯏꯁꯨ ꯀꯩ ꯊꯣꯡꯗꯣꯏꯅꯣꯕꯨꯗꯤ ꯈꯪꯗꯦ ꯑꯗꯨ ꯑꯣꯢꯁꯨ ꯑꯥ ꯑꯗꯨꯝ ꯑꯌꯨꯛ ꯁꯤꯗꯤ ꯑꯅꯝꯕꯅ ꯑꯩꯈꯣꯏꯁꯨ ꯆꯝꯅ ꯆꯥꯕꯗꯣ ꯑꯗꯨꯃꯥꯏꯟ ꯇꯧꯋꯦꯕꯀꯣ ꯏꯔꯣꯟꯕꯒꯨꯝꯕꯁꯤꯅ ꯅꯨꯡꯗꯥꯡꯗ ꯇꯧꯏ ꯑꯗꯨꯒ ꯊꯥꯎꯒꯨꯝꯕꯁꯤ ꯀꯌꯥ ꯇꯧꯗꯦ ꯑꯌꯨꯛꯇꯁꯨ ꯀꯣ ꯍꯣꯢ ꯀꯡꯉꯧꯒꯨꯝꯕ ꯉꯧꯕ ꯀꯥꯟꯗꯕꯨꯗꯤ ꯌꯥꯎꯔꯦꯀꯣ ꯑꯗꯨ ꯅꯠ ꯐꯠꯇꯕ ꯇꯥꯔꯒꯗꯤ ꯑꯗꯨꯝ ꯊꯥꯎ ꯍꯥꯏꯁꯦ ꯊꯥꯎꯅ ꯊꯥꯎ ꯑꯣꯏꯅ ꯆꯥꯕꯁꯤ ꯀꯌꯥꯕꯨ ꯌꯥꯎꯗꯦ ꯑꯍꯥꯎꯕꯒꯨꯝꯕ ꯊꯣꯡꯕ ꯀꯥꯟꯗ ꯆꯥꯕ ꯈꯣꯠꯄꯗ ꯅꯠꯇꯅꯀꯣ ꯌꯥꯎꯔꯒꯁꯨ ꯃꯃꯤꯡꯒꯤ ꯇꯠ ꯇꯒꯤ ꯍꯦꯟꯅ ꯇꯧꯕꯗꯣ ꯇꯧꯗꯦꯕꯀꯣ ꯑꯗꯨꯅ ꯑꯌꯨꯛꯇꯕꯨꯗꯤ ꯑꯗꯨꯝ ꯆꯝꯅ ꯆꯥꯔꯗꯧ ꯃꯥꯜꯂꯦ ꯑꯗꯨꯗꯨꯒ ꯀꯔꯤꯃꯛ ꯊꯣꯡꯗꯣꯏꯅꯣꯗꯤ ꯈꯪꯗ꯭ꯔꯦ ꯑꯗꯨ ꯍꯥꯏꯔꯒ ꯅꯣꯏꯅ ꯅꯅꯥꯎꯄꯥꯒꯤ ꯅꯝꯕꯔꯁꯦ ꯄꯨꯔꯥ ꯀꯩ ꯍꯥꯏꯅꯤ ꯑꯦꯁ ꯑꯣ ꯑꯦꯁ ꯑꯣꯏꯔꯦ ꯍꯥꯏꯕꯗꯤ ꯌꯥꯝ ꯆꯤꯔꯦꯕ ꯇꯟꯖꯥꯁꯤꯗ ꯃꯥꯅ ꯑ ꯍꯥꯏꯕꯗꯤ ꯀꯩꯅꯣ ꯑꯃ ꯄꯤꯕꯤꯕꯗꯨꯀꯣ ꯃꯐꯝ ꯑꯃ ꯀꯜꯂꯒ ꯊꯝꯕꯗꯣ ꯑꯗꯨꯝ ꯍꯥꯏꯕꯗꯤ ꯑꯥ ꯍꯧꯖꯤꯛꯁꯦ ꯂꯣꯏꯅꯃꯛ ꯐꯔꯛ ꯇꯥꯅꯕ ꯇꯥꯏꯃꯤꯡ ꯑꯣꯏꯗꯅꯀꯣ ꯑꯗꯨꯗ ꯃꯥ ꯑꯃ ꯂꯩꯔꯝꯕꯒꯤ ꯍꯥꯏꯕꯗꯤ ꯃꯐꯝ ꯑꯃ ꯀꯜꯂꯒ ꯁꯨꯝ ꯉꯥꯏꯍꯥꯛꯇꯪꯗ ꯑꯣꯏꯁꯨ ꯄꯥꯎ ꯐꯥꯎꯗꯣꯛ ꯐꯥꯎꯖꯤꯟ ꯇꯧꯅꯕꯁꯦ ꯑꯥ ꯑꯃ ꯄꯤꯕꯤꯕꯗꯣ ꯑꯗꯨ ꯌꯥꯝ ꯅꯨꯡꯉꯥꯏꯕ ꯑꯃ ꯑꯣꯏꯔꯦ ꯍꯥꯏꯕ ꯇꯥꯔꯦ ꯊꯥꯏꯅ ꯌꯥꯝ ꯇꯣꯏꯅ ꯃꯥꯗꯣ ꯀꯩꯀꯥ ꯇꯧꯔꯝꯗꯦ ꯍꯥꯏꯔꯁꯨ ꯍꯧꯖꯤꯛ ꯇꯤ ꯃꯥ ꯑꯃꯨꯛ ꯃꯥꯖꯦ ꯁꯅꯥ ꯑꯣꯟꯕ ꯍꯥꯏ ꯇꯥꯔꯦꯀꯣ ꯑꯗꯨꯒꯨꯝꯕꯒꯤ ꯇꯥꯏꯞꯇ ꯑꯣꯜꯂꯦ ꯍꯥꯏꯕ ꯇꯥꯔꯦ ꯃꯥꯒꯤ ꯀꯩꯅꯣꯁꯦ
ꯍꯣꯏ ꯍꯣꯏ ꯑꯗꯨꯅꯤ ꯒ꯭ꯌꯥꯟ ꯇꯗꯤ ꯃꯥꯏ ꯃꯥꯏ ꯃꯇꯝ ꯍꯥꯏꯕꯗꯤ ꯃꯥꯅꯁꯨ ꯁꯨꯝ ꯀꯩ ꯍꯥꯏꯅꯤ ꯑꯗꯨꯝ ꯁꯤꯖꯤꯟꯅꯗꯕꯤ ꯊꯝꯕꯅꯤꯅꯀꯣ ꯑꯩꯅ ꯑꯗꯨꯝ ꯁꯤꯖꯤꯟꯅ ꯀꯩꯅꯣ ꯇꯧꯕꯤ ꯍꯣꯏ ꯐꯔꯦ ꯑꯗꯨꯗꯤ ꯑꯩ ꯊꯝꯒꯦꯀꯣ
ꯍꯣꯞ ꯍꯣꯏ ꯐꯔꯦ ꯐꯔꯦ ꯆꯥꯊꯣꯛꯎꯔꯣ ꯑꯗꯨꯗꯤ